ꯎꯝ ꯀꯩꯗꯧꯔꯤꯅ‌ꯣ
ꯁꯅꯥꯕ ꯗꯨ ꯌꯦꯡꯔꯝꯕꯅꯤꯗ ꯍꯧꯖꯤꯛꯇꯤ
ꯎꯝ ꯌꯨꯝꯗꯔꯣ
ꯍꯣꯏ ꯌꯨꯝꯗ ꯅꯠꯇꯦ ꯈꯨꯟꯗꯅꯦ
ꯑꯣ
ꯅꯨꯡꯉꯥꯏꯔꯤꯕ ꯅꯠꯇ꯭ꯔꯣ
ꯅꯨꯡꯉꯥꯏꯔꯤꯗ ꯍꯧꯖꯤꯛꯇꯤ ꯈꯨꯟꯒꯤ ꯃꯤꯁꯤꯡ ꯍꯥꯏꯁꯤꯔꯥ ꯃꯔꯨꯞꯁꯤꯡ ꯉꯥꯛꯑꯒ ꯕꯣꯁꯅꯥꯒ ꯂꯩꯔ ꯑꯗꯣ ꯑꯩꯗꯤ ꯑꯩꯗꯤ ꯑꯣꯐ ꯂꯧꯔꯦ ꯉꯁꯤꯒꯤ ꯕꯣꯜ ꯌꯦꯡꯉꯥ
ꯑꯣ
ꯉꯁꯤꯗꯤ ꯀꯥꯏ ꯆꯀꯦ
ꯉꯁꯤꯗꯣ ꯑꯌꯨꯛꯇꯗꯤ ꯊꯕꯛ ꯕꯖꯥꯔ ꯆꯠꯂꯨꯨꯔꯦ ꯑꯗꯣ ꯏꯚꯅꯤꯡꯗꯗꯤ ꯈꯣꯏ ꯆꯣꯞꯄ ꯆꯠꯂꯦ
ꯅꯨꯡꯉꯥꯏꯦꯍꯦ ꯈꯣꯏ ꯆꯣꯞꯄꯁꯦ ꯆꯠꯅꯤꯡꯉꯦꯗ ꯈꯣꯏ ꯆꯠꯇ
ꯅꯣꯡꯃ ꯂꯥꯛꯑꯣ ꯆꯠ ꯆꯠꯃꯤꯟꯅꯁꯦ
ꯑ
ꯀꯩ ꯇꯧꯏꯅꯣ
ꯑꯦ ꯊꯕꯛ ꯌꯥꯝ ꯆꯤꯟꯅ ꯃꯥꯜꯂꯤꯗ
ꯆꯤꯟꯗꯦꯗ ꯎꯝ ꯑꯗꯨꯝ ꯐꯝꯃꯒ ꯊꯨꯞꯂ ꯂꯩꯕꯅꯤꯅ ꯐꯤ ꯁꯤꯡꯗꯣ
ꯀꯥꯏ ꯀꯥꯏꯗ ꯂꯩꯒꯦ ꯈꯨꯟꯗꯅ
ꯇꯝꯄꯥꯛ ꯇ ꯂꯩꯌꯦ
ꯑ ꯀꯅꯥ ꯀꯅꯥ ꯂꯩꯕ
ꯍꯣꯏ ꯏꯃꯥ ꯇꯣꯟꯒ ꯃꯥꯇꯣꯟ ꯌꯂꯒ ꯂꯑ ꯑꯩꯈꯣꯏ ꯃꯤ ꯃꯔꯤ
ꯑꯥ ꯅꯨꯡꯉꯥꯏꯅꯤ ꯑꯗꯨꯗꯤ
ꯍꯣꯏ
ꯎꯝ ꯑꯗꯣ ꯉꯁꯤꯗꯤ ꯀꯃꯥꯏ ꯀꯃꯥꯏ ꯇꯧꯔꯦ ꯅꯪꯒꯤ
ꯉꯁꯤ ꯀꯂꯦꯖ ꯆꯠꯂꯦ
ꯑꯣ ꯀꯣꯂꯦꯖ
ꯁꯤꯃꯤꯁꯇꯔꯗꯤ
ꯐꯔꯣꯠ ꯁꯦꯃꯤꯁꯇꯔꯥ
ꯐꯣꯔꯠ
ꯍꯣꯏ ꯂꯣꯏꯔꯕꯣ ꯅꯪꯗꯤ
ꯗꯤ ꯆꯍꯤ ꯑꯅꯤ ꯑꯍꯨꯝ ꯁꯨꯗꯔꯦ ꯂꯣꯏꯔꯦꯕ
ꯑꯣ
ꯅꯉꯣꯟꯗꯒꯤꯗꯤ ꯑꯩ ꯈꯔ ꯍꯦꯜꯂꯝꯅꯤ ꯑꯗꯣ ꯑꯥ ꯀꯩ ꯍꯥꯏꯁꯤꯔ ꯗꯗꯥ ꯀꯧꯀꯣ
ꯍꯦ ꯍꯦ ꯁꯣꯏꯔꯦꯅꯦ
ꯌꯥꯏꯅꯥ
ꯐꯔꯦ ꯀꯥꯏꯗ ꯂ ꯑꯍꯟ ꯑꯍꯟꯗꯕꯨ ꯗꯗꯥ ꯐꯧꯗ꯭ꯔꯗꯤ ꯀꯃꯥꯏꯅ ꯇꯧꯈ꯭ꯔꯦ
ꯎꯝ ꯎꯣꯅꯤꯗꯤ ꯈꯔ ꯍꯥꯏ ꯃꯅꯤꯅ
ꯑꯦ
ꯇ꯭ꯋꯦꯟꯇꯤ ꯇ꯭ꯋꯦꯟꯇꯤ ꯋꯥꯟ ꯇ꯭ꯋꯦꯟꯇꯤ ꯇꯨ ꯑꯣꯏꯔꯣꯅꯦ ꯍꯣꯏ ꯇ꯭ꯋꯦꯟꯇꯤ ꯋꯥꯟ ꯇ꯭ꯋꯦꯟꯇꯤ ꯇꯨ ꯑꯣꯏꯔꯕꯝꯅꯤ ꯍꯣꯏ
ꯍꯣꯏ
ꯗꯨꯅꯦꯕ
ꯇ꯭ꯋꯦꯟꯇꯤ ꯋꯥꯟ ꯅꯠꯇ꯭ꯔꯗꯤ ꯇ꯭ꯋꯦꯟꯇꯤ ꯇꯨꯗꯗꯤ ꯂꯩꯒꯔꯦ
ꯑꯩ ꯍꯥꯏꯕꯤꯒꯦ ꯑꯩ ꯍꯥꯏꯕꯤꯌꯨꯔꯣ
ꯑꯪ
ꯇ꯭ꯋꯦꯟꯇꯤ ꯋꯥꯟ ꯂꯩꯔꯕꯅꯦ ꯑꯗꯣ ꯈꯔ ꯂꯥꯏꯗꯤ ꯇ꯭ꯋꯦꯟꯇꯤ ꯇꯨ ꯁꯨꯔꯅꯤ
ꯇ꯭ꯋꯦꯟꯇꯤꯇꯨ ꯁꯨꯔꯦ ꯗꯥꯁ ꯃꯟꯗꯒꯤ ꯀꯣ
ꯑꯠꯆꯥ ꯑꯁ ꯀ
ꯍꯨꯝ
ꯈꯤꯇꯪꯗꯤ ꯁꯣꯏꯔꯤꯅꯦꯑꯩ
ꯑꯠ ꯁꯣꯏꯈꯔ ꯃꯥꯜꯂꯦ ꯍꯍꯦ
ꯉꯁꯥꯏꯅ ꯍꯥꯏ ꯌꯥꯗ꯭ꯔꯗꯣ
ꯍ ꯍ ꯍ ꯀꯝ ꯐꯅꯤ ꯍꯥꯏ
ꯍꯁ
ꯅꯣꯏꯗꯤ ꯃꯤ ꯀꯌꯥ ꯂꯩꯕ꯭ꯔꯣ ꯌꯨꯝꯗ
ꯑꯩꯈꯣꯏꯗꯤ ꯑꯩꯈꯣꯏ ꯃꯤ ꯃꯉꯥ ꯂꯩ
ꯑꯣ ꯕꯣꯜ ꯒ ꯌꯦꯡꯕ꯭ꯔꯣ ꯅꯨꯡꯗꯥꯡꯗ
ꯍꯣꯏ ꯌꯦꯡꯉꯦ ꯑꯁ ꯍꯟꯗꯛꯁꯦ ꯀꯨꯏꯔꯦꯅꯦ ꯐꯖꯅ ꯇꯨꯝꯗꯕꯖꯦ
ꯍꯣꯏꯍꯣꯏ ꯑꯣꯏꯔꯝꯃꯅꯦ ꯐꯨꯠꯕꯣꯜ ꯂꯕꯔꯁꯤꯡꯗ ꯌꯥꯝ ꯋꯥꯔꯝꯃꯅꯤ
ꯍꯣꯏ ꯍꯣꯔꯦꯟꯁꯦ ꯑꯃꯨꯛ ꯂꯩꯔꯦ ꯑꯃꯨꯛ ꯇꯨꯝꯃꯔꯣꯏꯗ
ꯉꯁꯤꯗꯣ ꯀꯩꯅꯣ ꯄꯨꯡ ꯀꯌꯥꯗ ꯍꯧꯗꯣꯏꯔꯥ
ꯇꯨꯌꯦꯜꯐ ꯊꯥꯔꯇꯤꯗ ꯂꯩꯕꯅꯤ ꯉꯁꯤ
ꯑꯣ
ꯅꯣꯏꯗꯤ ꯌꯦꯡꯕ꯭ꯔꯅꯦ ꯕꯣ
ꯌꯦꯡꯗꯦꯗ ꯇꯨꯝꯏꯊꯟꯇꯁꯨ ꯌꯦꯡꯕ ꯅꯨꯡꯉꯥꯏꯇꯦ ꯗꯨꯒꯤꯀꯣ
ꯕ ꯃꯤ ꯌꯥꯝꯕꯨ ꯌꯥꯝꯗꯤ ꯑꯗꯨꯝ ꯅꯨꯡꯉꯥꯏꯕꯅꯦ
ꯃꯤ ꯌꯥꯝꯔꯒ ꯑꯣꯄꯣꯅꯦꯟꯒ ꯂꯩꯔꯒꯀꯣ ꯌꯦꯡꯔꯗꯤ ꯅꯨꯡꯉꯥꯏꯒꯗꯕ
ꯃꯥꯅꯤ ꯀꯝꯕ ꯇꯤꯝ ꯁꯞꯄꯣꯔꯠ ꯇꯧꯔꯤꯒꯦ ꯅꯪꯗꯤ
ꯑꯥ
ꯀꯔꯝꯕ ꯇꯤꯝ ꯁꯞꯄꯣꯔꯠ ꯇꯧꯔꯤꯅꯣ
ꯎꯝ ꯉꯁ ꯉꯁꯤ ꯏꯁꯄꯦꯟꯒ ꯀꯩꯅꯣ ꯅꯠꯇ꯭ꯔꯣ
ꯏꯁꯄꯦꯟꯒ ꯐ꯭ꯔꯥꯟꯁ ꯂꯩꯕꯅꯦ
ꯐ꯭ꯔꯥꯟꯁ
ꯑꯩꯗꯤ ꯉꯁꯤꯗꯤ ꯐ꯭ꯔꯥꯟꯁꯇ ꯆꯠꯂꯦ ꯌꯦꯡꯗ ꯑꯗꯨ
ꯑꯁ ꯆꯞ ꯃꯥꯟꯅꯦꯅꯦ ꯑꯩ ꯅꯪ ꯌꯦꯡꯗꯁꯨ ꯑꯩ ꯌꯦꯡꯕꯤꯌꯦ
ꯎ ꯐꯖꯅ ꯌꯦꯡꯉꯣ
ꯍꯣꯏ ꯑꯩꯁꯨ ꯐ꯭ꯔꯥꯟꯁꯅꯤꯅꯦ
ꯎꯝ
ꯀꯣꯂꯦꯖ ꯆꯠꯄꯗꯣ ꯅꯣꯏ ꯔꯤꯒꯨꯂꯔꯔꯥ
ꯅꯠꯇꯦ ꯔꯦꯒꯨꯂꯔ ꯆꯠꯇꯦ
ꯑꯗꯨꯗꯤ ꯆꯠꯅꯤꯡꯕ ꯃꯇꯝꯗ ꯑꯗꯨꯝ ꯆꯠꯄ
ꯍꯣꯏ ꯑꯗꯨꯝ ꯑꯦꯛꯖꯥꯝ ꯈꯛꯇ ꯆꯠꯂꯦ ꯑꯩꯈꯣꯏꯗꯤ
ꯑ ꯑꯗꯨꯗꯤ ꯉꯁꯤ ꯆꯥꯞꯄꯁꯨ ꯑꯦꯛꯖꯥꯝ ꯂꯩꯔꯝꯅꯤꯅꯦ
ꯍꯣꯏ ꯃꯁꯤ ꯉꯁꯤ ꯄ꯭ꯔꯦꯛꯇꯤꯀꯜ ꯑꯣꯏꯕꯀꯣ ꯑꯗꯨꯒꯤ
ꯑꯥ
ꯐꯔꯦꯅꯦ ꯌꯥꯝ ꯅꯨꯡꯉꯥꯏꯔꯦꯅꯦ ꯑꯗꯣ ꯄꯥꯁꯕꯨꯨꯗꯤ ꯇꯧꯒꯗ꯭ꯔꯣ ꯂꯣꯏ ꯐꯦꯜ ꯇꯧꯒꯗ꯭ꯔꯣ
ꯈꯪꯗꯦꯗꯗꯥ ꯑꯣꯅꯦ
ꯎꯝ ꯗꯥꯎꯅꯤ ꯀꯥꯏꯅ ꯑꯦꯛꯖꯥꯝꯕꯨ ꯗꯥꯎꯔꯕ
ꯑꯩꯈꯣꯏ ꯅꯨꯡꯉꯥꯏꯗꯤ ꯅꯨꯡꯉꯥꯏꯕꯅꯦ ꯁꯤꯒꯤꯗꯤ
ꯎꯝ
ꯉꯁꯤꯒꯤꯗꯤ ꯁꯣꯏꯗꯤ ꯁꯣꯏꯔꯣꯏꯗ
ꯗꯤ ꯄꯥꯁꯖꯟ ꯊꯥꯗ꯭ꯔꯗꯤ ꯑꯗꯨꯝ ꯍꯦ ꯅꯠꯇ꯭ꯔꯥ
ꯑ ꯑꯗꯨ
ꯑ
ꯂꯨꯕꯗ ꯄꯨꯟꯁꯤꯁꯦ
ꯎꯝ ꯑꯗꯣ
ꯍꯥ
ꯎꯝ ꯃꯥꯅꯦ ꯆꯨꯝꯃꯦ
ꯎꯝ ꯅꯣꯏ ꯏꯃꯨꯗꯤ ꯃꯤ ꯀꯌꯥꯅꯣ
ꯍꯣꯏ ꯍꯧꯖꯤꯛ ꯃꯤ ꯂꯩ ꯏꯃꯥꯊꯈꯣꯏꯗꯀꯣ
ꯑꯣ ꯑꯩꯗꯤ ꯅꯣꯏ ꯅꯆꯤꯟ ꯏꯅꯥꯎ ꯍꯥꯏꯕꯅꯦ
ꯍ ꯆꯅꯗꯤ ꯃꯤ ꯍꯣꯏ ꯐꯦꯃꯤꯂꯤ ꯄꯨꯂꯞꯇ ꯑ ꯅꯥꯏꯟ ꯑꯣꯏꯔꯝꯅꯦ
ꯑꯃꯅꯤꯅꯦ ꯍꯣꯏ ꯃꯤ ꯌꯥꯝꯅꯦ ꯑꯩꯈꯣꯏ ꯁꯤꯁꯇꯔꯔꯤ ꯂꯣꯁꯨ ꯌꯥꯎꯀꯣ
ꯑꯣ ꯑꯗꯣ ꯅꯪꯅ ꯀꯔꯝꯕꯔꯥ
ꯑꯩꯅ ꯐꯤꯐ ꯑꯉꯥꯡꯗ
ꯁꯤꯁ ꯌꯥꯏꯅꯦ
ꯎꯝ ꯃꯤ ꯑꯅꯦ
ꯃꯤ ꯌꯥꯝꯕꯗꯨꯅ ꯐꯕꯅ
ꯍꯣꯏ ꯅꯨꯡꯉꯥꯏꯕꯕꯨꯗꯤ ꯅꯨꯡꯉꯥꯏꯕꯅꯦ
ꯅꯨꯡꯉꯥꯏꯕꯅꯦ ꯃꯤ ꯌꯥꯝꯗ꯭ꯔꯗꯤ ꯋꯥꯔꯤ ꯁꯥꯅꯤꯉꯥꯏꯐꯥꯎ ꯃꯤ ꯂꯩꯇꯕꯅꯤꯀꯣ
ꯋꯥꯔꯤ ꯁꯥꯗ꯭ꯔꯁꯨ ꯑꯗꯨꯝ ꯅꯨꯡꯉꯥꯏꯗꯅꯤ ꯌꯥꯝꯕꯒꯤꯀꯣ ꯊꯕꯛ ꯇꯧꯕꯁꯨ ꯑꯗꯨꯝ ꯋꯥꯝꯕꯅꯦꯅ ꯀꯣ
ꯅꯗꯤ ꯃꯤ ꯀꯌꯥ
ꯍꯣꯏꯅꯤ ꯃꯔꯤ
ꯑꯣ ꯑꯗꯨꯗꯤ ꯌꯥꯝ ꯌꯥꯝꯗꯦꯗꯤ
ꯎꯝ ꯑꯩꯈꯣꯏ ꯅꯨꯄꯥ ꯑꯍꯨꯝ ꯅꯨꯄꯤ ꯑꯃ ꯏꯆꯥ ꯅꯨꯨꯄꯤ ꯑꯃ ꯏꯆꯟꯅꯨꯄꯤ ꯑꯃ ꯂꯩ ꯅꯣꯏꯒꯤ ꯅꯪ ꯅꯣꯏꯒ ꯆꯞ ꯃꯥꯟꯅꯒꯗ꯭ꯔꯥ ꯈꯪꯗꯦ
ꯎꯝ ꯎ ꯃꯁꯤ ꯉꯍꯥꯟꯒꯤ ꯑꯅꯧꯕ
ꯅꯉꯣꯟꯗꯒꯤ ꯆꯍꯤ ꯑꯃꯒꯨꯝꯕꯗꯤ
ꯀꯩ ꯍꯥꯏꯕ
ꯍꯜꯂꯣ
ꯌꯨꯝꯕꯤꯁꯤ ꯇꯧꯔꯝꯕ ꯃꯥꯂꯦꯗ
ꯎꯝ ꯍꯜꯂꯣ ꯉꯥꯏꯈꯣ ꯄꯥꯏꯌꯣꯀꯣ
ꯍꯣꯏ ꯀꯁꯨ ꯀꯥꯏꯗꯦ
ꯇꯥꯏ
ꯇꯥꯕ꯭ꯔꯣ
ꯍꯜꯂꯣ ꯍꯜꯂꯣ ꯍ ꯇꯕꯣ
ꯍꯣꯏ ꯇꯥꯏ
ꯑ ꯀꯩꯗꯧꯔꯤꯅꯣ
ꯅꯉꯣꯟꯗ ꯉꯥꯏꯕꯅꯤ ꯀꯩꯅꯣ
ꯑ ꯄꯨꯡ ꯀꯌꯗ ꯍꯥꯏꯒꯦ ꯆꯥ ꯆꯛ ꯆꯥꯕ ꯄꯨꯡ ꯀꯌꯥꯗ ꯆꯥꯕ
ꯑꯩꯈꯣꯏꯗꯤ ꯈꯔ ꯂꯩꯔꯗꯤ ꯆꯥꯔꯅꯤꯗ ꯍꯧꯖꯤꯛ ꯇꯔꯦ ꯁꯤꯛꯁ ꯊꯥꯔꯇꯤ ꯁꯕꯦꯟ ꯑꯗ꯭ꯥꯏꯗ ꯆꯥꯔꯅꯤ
ꯑꯣ ꯑꯣꯏꯗꯤ ꯅꯪ ꯑꯦꯠ ꯑꯦꯠ ꯊꯔꯇꯤ ꯗꯨꯋꯥꯏ ꯆꯥꯒꯅꯤ
ꯑꯣ ꯑꯩꯈꯣꯏꯗꯤ ꯑꯗꯨꯝ ꯉꯟ ꯉꯟꯅ ꯆꯥꯕꯅꯦ ꯑꯌꯨꯛꯇꯁꯨ ꯑꯗꯨꯝ ꯉꯟꯅ ꯆꯥꯕꯅꯦ
ꯈꯨꯟꯗ ꯂꯩꯗꯤ ꯑꯗꯨꯃꯥꯏ ꯑꯗꯨꯃꯥꯏꯅ ꯇꯧꯋꯦꯗ ꯈꯨꯟ ꯈꯨꯟꯗ ꯂꯩꯔꯤꯀꯣ
ꯑꯗꯨꯅ ꯅꯨꯡꯉꯥꯏꯕꯅꯤꯅ ꯍꯥꯏꯗꯤ ꯑꯥꯞꯇꯔꯅꯨꯟꯗꯁꯨ ꯑꯗꯨꯝ ꯆꯥꯏ
ꯍꯣꯏ ꯗꯨꯅ ꯅꯨꯡꯉꯥꯏꯕꯅꯦ ꯃꯁꯥꯁꯨ ꯀꯟꯕ ꯃꯇꯝꯁꯨ ꯌꯥꯝꯕ
ꯍꯣꯏ ꯃꯇꯝꯗꯁꯨ ꯆꯥꯕ ꯍꯛꯆꯥꯡꯁꯨ ꯐꯕ ꯀꯣ
ꯎꯝ
ꯎꯝ ꯎꯝ
ꯃꯥꯏ ꯂꯥꯛꯄ꯭ꯔꯥ ꯅꯣꯏꯗ
ꯍꯣꯏ ꯂꯥꯛꯑꯦ ꯂꯥꯛꯇꯕ꯭ꯔꯣ
ꯑꯁ ꯍꯧꯖꯤꯛꯇ ꯇꯠꯈ꯭ꯔꯦ ꯅꯨꯡꯉꯥꯏꯇꯦꯗ ꯃꯩ ꯂꯥꯛꯇꯕꯁꯦ
ꯍ ꯅꯨꯡꯉꯥꯏ ꯑ ꯉꯥꯏꯈꯣ ꯑꯗꯨꯝ ꯄꯥꯏꯌꯨꯀꯣ
ꯍꯣꯏ ꯌꯥꯝ